ꯇꯥꯄ꯭ꯔ
ꯇꯥꯔꯦ ꯍꯣꯏ
ꯏꯁꯥꯏ ꯀ꯭ꯔꯤ ꯍꯥꯏꯕ꯭ꯔꯥ ꯎꯝ ꯀꯔꯤ ꯍꯥꯏꯕ꯭ꯔꯣ ꯑꯩ ꯇꯥꯕ꯭ꯔꯣ ꯍꯜꯂꯣ ꯍꯜꯂꯣ ꯇꯥꯕ꯭ꯔꯣ ꯍꯜꯂꯣ
ꯍꯜꯂꯣ ꯇꯥꯏ
ꯛꯇ ꯂꯤ ꯈꯨꯝꯗꯕ
ꯎꯝ
ꯎꯝ ꯆꯩ ꯄꯥꯝꯕ꯭ꯔꯥ
ꯑꯩꯆ ꯑꯩ ꯄꯥꯝꯗꯦꯦ
ꯑꯦ ꯆꯥꯏ ꯄꯥ ꯆꯩ ꯇꯥꯃꯣ
ꯑꯗ
ꯍꯗ ꯑꯆ ꯆ ꯉꯗ ꯆ ꯃ ꯑꯦ ꯅꯪ ꯂꯩꯔ ꯅꯪ ꯂꯩꯥꯏꯔꯁꯦ ꯅꯪ ꯂꯩꯔꯛꯏꯁꯤꯗꯤꯔꯕꯣ ꯍꯣꯏ ꯆꯥꯔꯦ ꯅꯪꯗꯤ
ꯁꯥꯔꯦ ꯀꯔꯤ ꯃꯊꯅ
ꯉꯁꯤꯗꯤ ꯑꯩꯈꯣꯏꯗ ꯁꯛ ꯊꯤꯍꯜꯂꯦ ꯍꯥꯏꯕꯒꯤ ꯍꯋꯥꯏ ꯊꯣꯡꯕꯤꯔꯦ ꯍꯋꯥꯏ
ꯍ ꯑ ꯑꯩꯈꯣꯏꯁꯨ ꯈꯔ ꯚꯤꯇꯥꯃꯤꯟ ꯋꯥꯠꯄꯅꯦꯅꯀꯣ ꯌꯦꯡꯗꯦꯝ ꯁꯥꯏ ꯎꯝ
ꯏꯁ ꯗꯦꯟꯗ ꯀꯛꯊꯣꯛꯑꯣ ꯑꯗꯨꯒ ꯌꯦꯟ ꯈꯛꯇꯪ ꯆꯑꯣ ꯒꯥꯔꯤꯅ ꯅꯨꯡ ꯆ
ꯏꯟꯗꯤꯌꯟꯁꯨ ꯃꯤ ꯃꯤ ꯃꯤꯉꯣꯟꯗ ꯃꯤ ꯄꯤꯔꯛꯄꯅꯤꯅꯦ ꯑꯩꯈꯣꯏꯗꯤ ꯂꯥꯏꯕ ꯃꯤꯅꯤꯅ ꯏꯟꯁꯥꯡ ꯅꯥꯄꯤ ꯐꯥꯎ ꯂꯩꯅꯤꯡꯉꯥꯏ ꯄꯩꯁꯥ ꯂꯩꯇ꯭ꯔꯦ ꯍꯧꯖꯤꯛꯀꯥꯟꯗꯤ
ꯎꯝ ꯌꯨꯝꯗ ꯕꯣꯔꯥ ꯕꯣꯔꯥ ꯄꯥꯏꯒꯅꯤꯒ ꯂꯩꯕꯗꯣ
ꯎꯤꯁ
ꯎꯝ ꯑ ꯀꯩꯗꯧꯅꯤꯡ ꯍꯥꯏꯥꯏꯔꯣ ꯀꯩꯗꯧꯅꯤꯡꯉꯥꯏꯔꯒ ꯌꯨꯝꯗ ꯕꯣꯔꯥ ꯕꯣꯔꯥ ꯄꯥꯏꯔꯒ ꯂꯩꯕꯅꯣ
ꯄꯩꯁꯥꯔꯣ
ꯎꯝ ꯄꯩꯁꯥ
ꯑꯩ ꯄꯩꯁꯥ ꯂꯩꯔꯗꯤ ꯅꯪꯕꯨꯁꯨ ꯀꯣꯜ ꯇꯧꯔꯣꯏꯅꯦ ꯄꯩꯁꯥ ꯂꯩꯗꯕꯒꯤ ꯀꯣꯜ ꯇꯧꯔꯛꯄꯅꯤꯅꯦ꯫
ꯏꯁ ꯀꯅꯥꯅꯣ ꯍꯥꯏꯕ ꯄꯩꯁꯥ ꯀꯣꯜ ꯇꯧꯔꯗꯤ ꯅꯪ ꯄꯩꯁꯥ ꯄꯤꯒꯅꯤ ꯍꯥꯏꯅ
ꯍꯣꯏ ꯑꯩꯈꯣꯏ ꯏꯅꯥꯎꯅꯨꯄꯤꯅ ꯍꯥꯏꯔꯨꯗꯤ ꯀꯣ
ꯅꯥꯏ ꯅꯪ ꯀꯩꯅꯣ ꯐꯃꯨꯡ ꯄꯤꯂꯣ ꯃꯈ ꯃꯈꯥꯗ ꯅꯍꯥꯟ ꯂꯨꯄꯥ ꯆꯥꯝꯃꯉꯥꯒꯤ ꯕꯟꯗꯟ ꯑꯅꯤ ꯊꯝꯕꯗꯣ ꯂꯣꯏꯁꯤꯟꯈ꯭ꯔꯕ꯭ꯔꯥ
ꯅꯪ ꯅꯪ ꯎ ꯅꯪ ꯎꯕꯗꯣ
ꯍꯥꯥ ꯎꯝ ꯑꯩ ꯑꯣ ꯑꯣꯦ ꯍꯍꯦ ꯑꯗꯨꯠ ꯂꯩꯁꯟꯈ꯭ꯔꯕ꯭ꯔꯥ ꯍꯥꯏꯕ
ꯂꯣꯏꯁꯤꯡꯈ꯭ꯔꯦ ꯂꯣꯏꯁꯤꯡ
ꯂꯣꯏꯁꯤꯟꯗ꯭ꯔꯤ ꯀꯩꯗꯧꯕꯒꯤ ꯑꯦ ꯀꯨꯏꯌꯦꯍꯦ ꯅꯪꯗꯤ ꯀꯃꯥꯏꯅ ꯄꯥꯏꯕꯅꯣ ꯃꯤꯉꯣꯟꯗ ꯄꯤꯊꯣꯛ ꯄꯨꯔꯥ ꯏ ꯟꯗ
ꯑꯁ ꯃꯤ ꯃꯇꯝ ꯐꯠꯇꯕꯅꯦꯅꯀꯣ ꯃꯤ ꯃꯤꯕꯨꯁꯨ ꯊꯥꯖꯅꯤꯡꯉꯥꯏ ꯂꯩꯇꯦ ꯄꯤꯊꯣꯛꯅꯤꯡꯉꯥꯏ ꯂꯣꯏꯅ ꯁꯣꯄꯤꯡ ꯆꯔ ꯂꯩꯔꯦ
ꯂꯣꯏꯅ ꯁꯣ ꯆꯔ ꯎꯝ ꯀꯔꯤ ꯀꯔꯤ ꯂꯩꯔꯦ ꯃꯣꯏꯖꯥꯒꯨꯝꯕ ꯂꯩꯔꯦ ꯃꯣꯏꯖꯥꯒꯨꯝꯕ ꯁꯝꯐꯥꯕꯤ ꯁꯝꯐꯥꯕꯤꯒꯨꯝꯕ
ꯂꯩꯁꯥꯕꯤꯅꯦꯅꯦ ꯁꯣꯏꯗꯕꯤꯅꯦ ꯁꯨꯝꯐꯥꯅꯦ
ꯆꯝꯐꯥꯕꯤꯒꯨꯝꯕ ꯄꯦꯟꯁꯤꯜꯒꯨꯝꯕ ꯏꯔꯦꯖꯔꯒꯨꯝꯕ ꯂꯩꯔꯦ
ꯅꯪ ꯍꯧꯖꯤꯛ ꯇꯨꯝꯕꯣ
ꯇꯨꯝꯗ꯭ꯔꯤ ꯀꯥꯗꯤ ꯅꯪ
ꯍꯧꯖꯤꯛ ꯇꯨꯝꯃ꯭ꯔꯗꯤ ꯀꯩꯗꯧꯉꯥꯏ ꯑꯃꯨꯛ ꯃꯦꯀꯞ ꯊꯣꯛꯗꯣꯏꯔꯣ ꯈꯪꯅꯤꯪ
ꯄꯨꯡ ꯅꯤꯄꯥꯟꯗ ꯄꯨꯡ ꯅꯤꯄꯥꯟꯗ ꯃꯤ ꯀꯥꯞꯊꯣꯛꯑꯅꯤ
ꯑꯥ ꯌꯦꯡꯕ ꯇꯥꯔꯦ ꯍꯣꯔꯦꯟ ꯑꯩꯗꯤ ꯄꯨꯡ ꯑꯦꯂꯚꯦꯟ ꯊꯥꯔꯇꯤ ꯆ ꯇꯅꯅꯨꯡ ꯋꯥꯏꯗ ꯇꯨ
ꯎꯝ ꯑꯦ ꯅꯪ ꯅꯨꯄꯥꯗꯤ ꯀꯥꯏꯗ ꯂꯩꯕ꯭ꯔꯥ ꯂꯩꯃꯤꯟꯅꯕ꯭ꯔꯣ ꯍꯧꯖꯤꯛ
ꯃꯥ ꯔꯣꯝ ꯂꯩ ꯃꯣꯏ ꯃꯃꯥꯟꯅꯕꯒ ꯋꯥꯔꯤꯁꯤꯅꯥꯔ ꯐꯝꯃꯒ ꯑꯉꯥꯡ ꯂꯩ
ꯆꯁ ꯃꯤ ꯃꯆꯥꯗꯤ ꯈ꯭ꯋꯥꯏꯗꯒꯤꯗꯨ ꯄꯨꯟꯁꯤ ꯇꯥꯡꯀꯛꯇꯣ ꯍꯦꯟꯗꯣꯛꯈ꯭ꯔꯦꯅꯦ ꯅꯨꯡꯉꯥꯏꯔꯦꯅꯦ ꯑ
ꯌꯥꯔꯦ ꯌꯥꯔꯦ ꯅꯪꯁꯨ ꯑꯗꯨꯃꯥꯏꯅ ꯇꯧꯔ ꯂꯥꯛꯇꯣꯏꯅꯦꯍꯦ
ꯑꯩꯁꯨꯛꯇꯤꯕꯤꯔꯣ
ꯃꯇꯝ ꯃꯇꯝꯗꯅꯤꯍꯦ ꯅꯪꯒꯤ ꯃꯇꯝꯁꯨ ꯄꯨꯔ ꯂꯥꯛꯇꯣꯏꯅꯦꯍꯦ
ꯑꯗ ꯑꯩꯒꯤꯁꯨ ꯑꯃ ꯊꯤꯕꯤꯌꯣ ꯍꯥꯏꯕ
ꯊꯤꯕꯤꯗ꯭ꯔꯁꯨ ꯊꯤꯕꯤꯗ꯭ꯔꯁꯨ ꯑꯗꯨꯝ ꯂꯥꯛꯗꯅ ꯑꯩ ꯄꯤꯌꯦꯁꯦ ꯅꯪꯒꯤꯗꯃꯛ ꯂꯧꯔꯣ ꯆꯠꯂꯣ ꯆꯥꯛ ꯁꯣꯡꯅꯤꯉꯥꯏꯔ ꯍꯤ ꯁꯨꯅꯤꯡꯉꯥꯏꯔ ꯂꯧꯧꯕ ꯂꯣꯏꯔꯦ
ꯐꯤꯁꯣꯟꯅꯤꯒꯒꯥꯗꯤ ꯂꯩꯔꯦ ꯆꯥꯛ ꯊꯣꯟꯅꯤ ꯀꯥꯏꯒ ꯆꯥꯛ ꯊꯣꯡꯅꯤꯡꯉꯥꯏ ꯈ ꯆꯥꯛ ꯏꯅꯤꯡꯉꯥꯏ
ꯑꯗꯨꯗꯤ ꯆꯥꯛ ꯑꯦ ꯆꯥꯛ ꯏꯅꯤꯡꯉꯥꯏꯔꯒ ꯑꯗꯨꯝ ꯇꯨꯝꯃꯤꯟꯅꯅꯤꯡꯉ ꯋꯤꯟꯇꯔꯒꯤ ꯕ꯭ꯂꯦꯡꯀꯦꯠ ꯂꯧꯅꯤꯡꯉꯕꯣ ꯅꯪꯁꯨ
ꯑꯅꯤꯗꯤ ꯂꯧꯁꯤꯜꯂ ꯂꯩꯔꯦ ꯈꯔ ꯑꯅꯤꯗꯤ ꯐꯤ ꯁꯨꯅꯤꯡꯉꯥꯏꯗꯤ ꯂꯩꯔꯦ ꯍꯥꯏꯕ ꯆꯥꯛ ꯊꯣꯡꯅꯤꯡꯉꯥꯏ ꯈꯔ ꯋꯥꯠꯄ ꯑꯗꯨꯒ ꯀꯣꯟꯐꯦꯟꯒꯁꯨ ꯈꯔ ꯋꯥꯠꯄ
ꯎꯝ ꯂꯥꯁꯗ ꯇꯨꯃꯤꯟꯅꯅꯤꯡꯉꯥꯏ
ꯋꯥꯏ ꯇꯅꯤꯡꯉꯥꯏꯁꯨ ꯈꯔ ꯋꯥꯠꯄ
ꯐꯔꯦ ꯐꯔꯦ ꯅꯪ ꯂꯥꯛꯇ꯭ꯔꯁꯨ ꯑꯩ ꯗꯦꯂꯤꯚꯔꯤ ꯂꯥꯛꯀ ꯀ ꯑꯗꯨꯗꯤ ꯅꯪꯒꯤ ꯂꯣꯀꯦꯁꯟꯅ ꯊꯥꯔꯛꯑꯣꯗꯣ
ꯎꯝ ꯑꯦꯃꯥꯖꯣꯟꯗꯗꯤ ꯈꯔ ꯍꯣꯡꯉꯦ ꯍꯥꯏꯕ ꯅꯠꯇ꯭ꯔꯣ ꯑꯦ ꯃꯤꯁꯣꯗꯗꯤ
ꯃꯤꯁꯣꯗꯨ ꯅꯠꯇ ꯃꯤꯁꯣꯗ ꯈ ꯃꯤꯁꯣꯗ ꯄꯣꯠ ꯆꯩꯩ ꯑꯗꯨ ꯄꯣꯠ ꯆꯩꯗꯣ ꯈꯔ ꯇꯣꯉꯥꯟꯕꯅꯦ ꯎ ꯑꯦꯃꯦꯖꯣꯟꯣꯟꯗꯣ ꯑꯃꯥꯖꯣꯟꯗꯨ ꯀ꯭ꯋꯥꯂꯤꯇꯤ ꯈꯔ ꯀ꯭ꯋꯥꯂꯤꯇꯤꯗꯤ ꯅꯨꯡꯉꯥꯏꯇꯦ ꯍꯣꯏ ꯌꯣꯟꯅ ꯅꯨꯡꯉꯥꯏꯕꯅꯦ ꯀꯨꯔꯤꯇꯤꯗꯤ ꯅꯪ ꯀꯨꯏꯔꯤꯇꯤ ꯅꯨꯡꯉꯥꯏꯗꯅ ꯄꯟꯕ ꯈꯣꯠꯄ ꯇꯧꯔꯗꯤ ꯅꯪꯁꯨ ꯑꯃꯨꯛ ꯊꯨꯒꯥꯏꯗꯣꯏꯅꯦ ꯑꯃ ꯑꯩꯉꯣꯟꯗ ꯇꯩꯅꯅꯥꯗꯣꯏꯕ
ꯇꯩꯅꯅꯔꯣꯏ ꯀꯥꯏꯗ ꯅꯉꯣꯟꯒꯤ ꯇꯩꯅꯅꯔꯛꯑꯣꯏ ꯄꯥꯟꯗ꯭ꯔꯗꯤ ꯀꯦꯟꯁꯔ ꯑꯃꯨꯛ ꯇꯧ ꯇꯥꯔꯦ ꯅꯨꯡꯉꯥꯏꯇꯦ ꯄꯥꯏꯕ ꯅꯨꯡꯉꯥꯏꯇꯦ ꯈꯣꯠꯇꯦ ꯑꯗꯨꯃꯥꯏꯅꯅ ꯑꯗꯨꯃꯥꯏꯅ ꯍꯥꯏꯔꯛꯑꯣꯏ ꯑꯩꯗꯤ ꯃꯤꯌꯥꯝ ꯐꯥꯕꯅꯤ ꯃꯤ ꯃꯤ ꯃꯤ ꯐꯨꯒꯠꯂꯦ ꯍꯥꯏꯕ ꯋꯥꯅꯤ ꯑꯩꯗꯣ ꯃꯤ ꯐꯨꯒꯠꯂꯦ ꯍꯥꯏꯕ ꯋꯥꯅꯤ ꯃꯤꯅꯤ ꯌꯥꯝ ꯐꯕꯅꯤ
ꯅꯪ ꯑꯩꯅ ꯍꯥꯏꯕꯗꯤ ꯀꯦꯔꯛ ꯇꯧꯕ꯭ꯔꯥ ꯉꯁꯤꯗꯤ
ꯑꯩ ꯈꯪꯗꯦ ꯑꯗꯨꯗꯤ
ꯎꯝ
ꯁꯥꯥꯗꯔ ꯅꯪ ꯆꯩꯩ ꯄꯥꯝꯃꯦ ꯈ꯭ꯔꯤ ꯆꯩꯩ ꯄꯥꯥ ꯎꯇꯣꯄ ꯔ ꯑꯅꯨꯇꯣꯞ ꯆꯥꯏꯗ
ꯉꯟꯅ ꯇꯨꯝꯔꯒ ꯉꯟꯅ ꯍꯧꯒꯠꯂꯣ ꯑꯉꯥꯡꯁ
ꯆ ꯑꯩꯈꯣꯏꯗꯤ ꯑꯉꯥꯡ ꯑꯅꯤ ꯑꯍꯨꯝ ꯁꯨꯈ꯭ꯔꯕꯅꯤꯅ ꯉ ꯅꯨꯡꯉꯥꯏꯅ ꯇꯨꯡꯊꯣꯛꯈꯤꯒꯦ
ꯑꯉꯥꯡ ꯌꯥꯌꯥꯔꯣ ꯑꯗꯨ
ꯑꯍꯣ ꯑꯥꯉꯥ ꯌꯔꯤꯍꯦ꯫ ꯑꯁ ꯃꯔꯤꯃꯨꯛ ꯄꯣꯛꯅꯤꯡꯉꯦ
ꯑꯣꯁ ꯑꯗꯨꯗꯤ ꯌꯥꯝꯃꯟꯗ꯭ꯔꯣ ꯅꯪ
ꯏꯁꯀꯩꯗꯧꯅꯤꯉꯥꯏ ꯑꯗꯨ ꯈꯛꯇꯪ ꯑꯃꯅ ꯑꯃꯅ ꯁꯤꯐꯥꯏ ꯑꯣꯏꯔꯤꯅꯤ ꯑꯃꯅ ꯀꯝꯃꯟꯗ ꯑꯣꯏꯔꯤꯅꯤ ꯑꯌꯥꯝꯕꯅ ꯗꯣꯛꯇꯔ ꯑꯣꯏꯔꯤꯅꯤ ꯑꯃꯅ ꯏꯟꯖꯤꯅꯤꯌꯥꯔ ꯑꯣꯏꯔꯅꯤ ꯑꯃꯅ ꯅꯔꯁꯤꯡ ꯑꯣꯏꯔꯅꯤ ꯑꯃꯅ ꯑꯣꯖꯥ ꯑꯣꯏꯔꯤꯅꯤ
ꯑꯁꯤ ꯑꯃꯅꯤꯂ ꯑꯗꯨꯗꯤ ꯂꯥꯗ ꯅꯪ ꯑꯃꯨꯛ
ꯑꯃꯅ ꯄꯥꯏꯂꯣꯠ ꯑꯣꯏꯔꯤꯅꯤ ꯑꯃꯅ ꯕꯦꯡꯀꯤꯡ ꯑꯃꯅ ꯗꯤ ꯁꯤ ꯑꯦꯁ ꯗꯤ ꯑꯣ ꯑꯦꯁ ꯗꯤ ꯁꯤ ꯑꯁ ꯀꯣꯅꯥꯗꯨꯗ ꯇꯔꯥꯃꯨꯛ ꯄꯣꯛꯑꯁꯨ ꯑꯩ ꯀꯨꯟ ꯄꯣꯛꯊꯣꯛꯀꯦ
ꯍꯧꯖꯤꯛꯇꯗꯤꯤ ꯃꯇꯝ ꯐꯠꯇꯕꯅꯦꯅꯀꯣ ꯅꯨꯄꯥ ꯌꯥꯝ
ꯃꯥꯏ ꯍꯥꯏꯗꯤ ꯅꯨꯄꯥꯔꯥ ꯅꯨꯄꯤꯔ ꯅꯨꯄꯥ ꯇꯪꯈꯥꯏ ꯅꯨꯄꯤ ꯇꯪꯈꯥꯏꯔ ꯈꯪꯗꯦ ꯀꯣꯏꯅꯣ ꯄꯥꯡꯊꯣꯛꯀꯅꯤ
ꯀꯨꯟꯃꯨꯛ ꯄꯨꯊꯣꯛꯀꯦ ꯑꯗꯨꯒꯒꯅꯪ
ꯑꯁ ꯀꯨꯏꯟꯅ ꯌꯥꯝꯃꯟꯗ꯭ꯔꯣ ꯇꯔꯥꯗꯤ ꯆꯞ ꯃ ꯇꯔꯥꯗꯤ ꯌꯥꯔꯦꯗ ꯅꯨꯄꯤ ꯃꯉꯥ ꯅꯨꯄꯥ ꯃꯉꯥ
ꯅꯨꯄꯤ ꯃꯔꯤ ꯂꯣꯟꯒꯅꯤ ꯑꯃꯅ ꯀꯨꯟ ꯀꯨꯟ ꯑꯗꯨ ꯑꯣꯏꯔꯗꯤ ꯀꯌꯥꯝ ꯑꯣꯏꯅꯤ ꯂꯣꯟꯒꯅꯤ ꯂꯣꯟꯒꯅꯤ ꯀꯔꯤꯅꯣ ꯀꯤꯕ꯭ꯔꯥꯅꯤ
ꯀ ꯁ ꯀ ꯍꯥꯏꯂꯦꯇꯥ
ꯊꯥ ꯊꯥ ꯑꯁꯤꯒꯤ ꯅꯪꯒꯤꯁꯤ ꯁꯤ ꯖꯅꯋꯥꯔꯤꯗ ꯑꯣꯏꯔꯦꯀꯣ ꯅꯪꯒꯤꯁꯦ ꯐꯦꯕꯋꯥꯔꯤꯗ ꯑꯣꯏꯔꯦꯀꯣ ꯃꯊꯪ ꯃꯊꯪ ꯀ꯭ꯌꯨꯗ ꯂꯠꯇꯣꯏꯅꯦ ꯄꯣꯛꯈꯥꯏꯕꯒꯤ ꯃꯇꯝꯗꯣ
ꯕꯣꯗꯤ ꯌꯦꯡ ꯅ ꯅꯪꯁꯨ ꯕꯣꯜꯗꯣ ꯆꯪꯍꯜꯂꯣꯏꯗꯅ ꯑꯃꯗꯤ
ꯕꯣꯜꯗꯗꯤ ꯕꯣꯜꯗꯤ ꯑꯩ ꯂꯩꯔꯤꯁꯤꯗꯤ ꯑꯩꯗꯤ ꯐꯨꯠꯕꯣꯜ ꯄ꯭ꯂꯦꯌꯥꯔꯅꯦ ꯀꯔꯤꯅꯣ
ꯎꯝ ꯑꯣꯏꯔꯝꯒꯅꯦ ꯑꯩ ꯌꯦꯡꯅꯤꯡꯈꯤꯦꯗ
ꯅꯝꯕꯔ ꯁꯕꯦꯟꯒꯤ ꯄ꯭ꯂꯦꯗꯨ ꯅꯍꯥꯟ ꯌꯦꯡꯗꯨꯅ ꯈꯔ ꯑꯍꯟ ꯑꯣꯏꯁꯜꯂꯛꯄꯒꯤ ꯁꯥꯟꯅꯕ ꯉꯝꯗ꯭ꯔꯦ ꯑꯩꯗꯣ ꯑꯁ ꯑꯗꯨ ꯑꯣꯏꯕꯒꯤ
ꯃꯄꯥꯟ ꯊꯣꯛꯑꯦ ꯑꯃꯨꯛ
ꯎꯦ ꯈꯔ ꯑꯍꯟ ꯑꯣꯏꯁꯜꯂꯛꯄꯒꯤ ꯌꯥꯝ ꯀꯟꯅ ꯁꯥꯟꯅꯗ꯭ꯔꯦ ꯍꯟꯗꯛꯇꯤ
ꯎꯝ ꯆꯠꯁ
ꯑꯣꯁꯅꯕꯁꯨ ꯑꯩꯈꯣꯏ ꯏꯁꯁꯨ ꯅꯨꯡꯉꯥꯏꯕꯅꯦꯍ‌ꯦ ꯏꯁꯅ ꯑꯅꯤ ꯁꯥꯟꯅ ꯍꯥꯏꯕ꯭ꯔ ꯍꯥꯏꯅꯦ
ꯑꯁ
ꯑꯁ ꯑꯩꯁꯨ ꯊꯥꯏꯅꯗ ꯁꯥꯟꯂꯕꯅꯤꯅ ꯍꯧꯣꯖꯤꯛꯀꯥꯟꯗꯤ ꯍꯅꯨ ꯑꯣꯏꯔꯅꯤ ꯑꯣ ꯑꯣ ꯑꯣ ꯑꯣ ꯑꯣ ꯆꯍꯤ ꯑꯁꯦ ꯄꯨꯔꯥ ꯅꯩꯕꯥꯗꯒꯤ ꯌꯥꯝꯅ ꯑꯍꯟ ꯑꯣꯏꯈ꯭ꯔꯦꯅꯦ ꯑꯁ
ꯆꯍꯤꯗꯤ ꯅꯤꯐꯨ ꯌꯧꯔꯦ
ꯑꯦ ꯏ ꯌꯥꯝ ꯭ꯔꯦ ꯀꯣꯃꯤ ꯃ ꯆꯥꯗꯦ ꯀꯩꯁꯨ ꯇꯧꯔꯕ
ꯑꯦꯡꯈꯥꯏ ꯁꯨꯅꯉ ꯆꯍꯤ ꯑꯅꯤ ꯈꯛꯇꯅꯤꯒ
ꯁꯅꯤꯒꯁꯤ ꯀꯗꯣ
ꯃꯔꯤ ꯋꯥ ꯁꯤꯤ ꯑꯦ ꯌꯥꯡꯈꯩ ꯁꯨꯔꯗꯤ ꯑꯩꯈꯣꯏ ꯁꯦꯂꯦꯕ꯭ꯔꯦꯁꯟ ꯇꯧꯔꯗꯣꯏꯅꯦ
ꯑꯣ ꯀꯔꯤ ꯀꯔꯤ ꯍꯥꯀꯗꯔꯥ ꯍꯧꯗꯣꯡ ꯍꯥꯀꯗ꯭ꯔꯥ ꯍꯨꯏꯗꯣꯡ ꯍꯥꯥꯛꯀꯗꯔꯥ
ꯑꯦ ꯅꯣꯏ ꯅꯪꯅ ꯅꯪ ꯂꯥꯛꯀꯦ ꯍꯥꯏꯔꯗꯤꯀꯣ ꯑꯩ ꯍꯥꯟꯅ ꯄꯥꯎ ꯄꯤꯗꯣꯏꯅꯦꯕ ꯀꯩꯅꯣ ꯎꯁꯣꯏꯗꯣ ꯏꯔꯣꯟ ꯇꯧꯋꯦ
ꯎꯝ ꯑꯁꯣꯏꯗꯤ ꯑꯩ ꯆꯥꯅꯤꯡꯗꯦ ꯑꯩꯗꯤ ꯍꯧꯧꯗꯥꯡꯗ ꯆꯥꯅꯤꯡꯗꯦ
ꯍꯥ
ꯊꯧꯗꯥꯡꯗ ꯆꯥꯅꯤꯡꯉꯦ ꯑꯩꯗꯤ
ꯍꯧꯗꯣ
ꯊꯧꯗꯥꯡ ꯍꯥꯏꯔꯒ ꯍꯧꯗꯣꯡ ꯍꯥꯏꯌꯦꯦ
ꯍꯥ ꯍꯥ ꯍꯥ
ꯑ ꯀꯅꯦ ꯀꯅꯅꯦ
ꯍ ꯑꯩ ꯍꯥꯏꯔꯤꯁꯤꯗꯤ ꯑꯩ ꯍꯅꯨ ꯑꯣꯏꯔꯦꯅ ꯑꯩꯒꯤ ꯏꯅꯥꯕ ꯂꯣꯏ ꯑꯣꯏꯅ
ꯑꯩꯈꯔꯤ
ꯎ
ꯃꯦꯟꯁꯥꯕ ꯐꯪꯗ꯭ꯔꯤ ꯍꯧꯗꯥꯡ
ꯄꯩꯁꯥ ꯀꯪꯗ꯭ꯔꯤꯒꯖꯤꯅ ꯑꯍꯥꯟꯕ ꯇꯥꯕ꯭ꯔꯥ ꯁꯤ ꯅꯧꯕ ꯅꯨꯡꯋꯥꯔꯒ ꯑ
ꯅꯣꯛꯇ꯭ꯔꯗꯤ ꯅꯪꯅ ꯅꯣꯛꯅꯤꯡꯉ ꯍꯥꯏꯔꯣ
ꯏꯊꯧꯧꯗꯥꯡ ꯍꯥꯏꯔꯒ ꯅꯣꯛꯑꯒ ꯂꯩꯌꯦꯦ ꯁꯣꯝꯗ
ꯍ
ꯌꯥꯔꯦ ꯀꯅ
ꯍꯦ ꯍ ꯑꯩꯗ
ꯁꯤꯕꯨ ꯁꯤꯔꯅꯤ
ꯍꯧꯗꯪ ꯂꯩ ꯏꯔꯣ
ꯍ ꯎꯝ
ꯅꯣꯛꯅꯤꯡꯗ꯭ꯔꯗꯤ ꯑꯗꯨ ꯋꯥꯅꯦꯅ ꯀꯥꯏꯅ
ꯑꯦ ꯑꯗꯨ ꯅꯪ ꯇꯥꯗ꯭ꯔꯤꯕ꯭ꯔꯣ ꯍꯧꯗꯥꯡꯗꯣ
ꯇꯥ ꯇꯥꯗ꯭ꯔꯤ ꯍꯪ ꯍꯪꯦ ꯍꯣꯔꯦꯟ
ꯍ
ꯍꯣꯏ ꯀꯔꯤꯅꯣ ꯍꯪꯗꯥꯥꯡ ꯍꯥꯏꯁꯤ ꯋꯥꯕꯨ ꯑꯗꯨꯝ ꯂꯩꯕ꯭ꯔꯣ ꯁꯥꯔꯣ ꯉꯥꯔꯣ ꯎꯝ
ꯑꯩꯣꯏ ꯏꯄꯥꯗ ꯍꯣꯔꯦꯟ ꯍꯪꯉꯨ ꯍꯧꯧꯗꯥꯡ ꯀꯔꯝꯕ ꯁꯥꯔꯣ ꯍꯪꯉꯨ
ꯍꯗ ꯑꯩ ꯀ ꯍꯨꯏꯔꯣ ꯉꯥꯏꯔ ꯍꯧꯗꯣꯡ ꯉꯥꯏꯔ ꯀꯔꯤ ꯍꯥꯏꯕꯣ ꯍꯥꯎꯗ
ꯍꯧꯗꯥꯡ ꯍ‌ꯦꯔꯗ ꯍꯧꯗꯥꯡꯒ ꯐꯤꯗꯣꯡ ꯍꯧꯧꯗꯡꯅꯦ ꯍꯨꯏꯗꯣꯡꯅꯦ
ꯎ ꯅ ꯆꯤꯟꯊꯤꯕ ꯋꯥ ꯉꯥꯡꯅ ꯅ ꯑꯩꯉꯣꯟꯗ
ꯏꯁꯩꯕꯅꯦ ꯅꯪ ꯍ‌ꯣꯗꯥ ꯆꯥ ꯐꯪꯗꯕꯒꯤꯅꯦ ꯌꯥꯝ ꯍꯥꯎꯕꯅꯦ ꯊꯧꯗꯥꯡꯗꯣ
ꯍꯪꯒꯦ ꯍꯪꯒꯦ ꯍꯣꯏ ꯑꯩ ꯁꯦꯚ ꯇꯧꯁꯤꯜꯂꯒ
ꯑꯩ ꯁꯦꯠꯗꯧꯁꯤꯟꯂꯒ ꯎꯝ ꯍꯧꯗꯥꯡ ꯍꯧꯧꯗꯥꯡꯁꯨ ꯍꯪꯉꯑꯣ ꯍꯤꯗꯣꯡꯁꯨ ꯍꯪꯉꯑꯣ
ꯍꯧꯧꯗꯥꯡꯅ ꯍꯧꯗꯣꯡꯅ ꯈꯪꯗꯦ